ꯇꯌꯦ ꯪ ꯀꯩꯗꯧꯔꯤꯅꯣ
ꯀꯔꯤꯁꯨ ꯇꯧꯗꯦ ꯅꯪꯗꯤ
ꯑꯩꯗꯤ ꯍꯧꯖꯤꯛ ꯑꯩ ꯂꯥꯏꯔꯤꯛ ꯄꯥꯔꯝꯃꯤꯅꯦ
ꯅꯨꯡꯉꯥꯏꯔꯕ
ꯂꯥꯏꯔꯤꯛ ꯄꯥꯕ ꯂꯣꯏꯗ꯭ꯔꯤꯌꯦ ꯑꯩ ꯂꯥꯏꯔꯤꯛ ꯄꯥꯔꯒ ꯂꯩꯌꯦ ꯅꯪꯕꯨ ꯀꯣꯜ ꯇꯧꯕ ꯉꯥꯏꯔꯤꯅꯦ
ꯐꯔꯦ ꯐꯔꯦ
ꯅꯪꯅ ꯀꯣꯜ ꯇꯧꯕꯒꯤ ꯑꯩ ꯄꯤꯛ ꯎꯞ ꯇꯧꯔꯒ ꯄꯥꯏꯈꯠꯂꯛꯏꯅꯦ
ꯅꯪꯃꯔꯤ ꯁꯔꯨ
ꯁꯥꯒꯦ ꯅꯪ ꯅꯪ ꯋꯥꯔꯤ ꯇꯥꯒꯦꯔꯣ ꯅꯪ ꯀꯔꯤ ꯋꯥꯔꯤ ꯄꯥꯝꯒꯦ
ꯑ ꯑꯗꯨ
ꯐꯣꯛ ꯐꯣꯛ ꯇꯥꯅꯤꯡꯕ꯭ꯔꯣ ꯀꯔꯤ ꯋꯥꯔꯤ
ꯃꯇꯦꯡ ꯃꯇꯦꯡꯒꯨꯝꯕ ꯃꯇꯦꯡ ꯋꯥꯔꯤꯒꯨꯝꯕ
ꯃꯩ ꯇꯥꯏ ꯑꯥ ꯑꯩ ꯅꯪꯕꯨ ꯋꯥꯔꯤ ꯂꯤꯕꯤꯔꯣ
ꯎꯝ ꯍꯣꯏ ꯅꯪꯅ ꯇꯥꯛꯎꯀꯣ
ꯍꯣꯏ
ꯊꯥꯏꯅ ꯊꯥꯏꯅ ꯃꯃꯥꯡꯍꯩꯗꯀꯣ ꯅꯤꯡꯊꯧ ꯑꯃ ꯄꯥꯜꯂꯝꯃꯦ ꯅꯤꯡꯊꯧꯗꯣ ꯅꯤꯡꯊꯧꯗꯨꯒꯤ ꯃꯆꯥꯅꯨꯄꯤ ꯑꯃ ꯂꯩꯌꯦ ꯃꯁꯛ ꯐꯖꯕ
ꯍꯣꯏ
ꯃꯥꯒꯤ ꯃꯆꯥꯅꯨꯄꯤꯗꯣ ꯎꯝ ꯃꯥꯒꯤ ꯃꯆꯥꯅꯨꯄꯤꯗ ꯑꯩꯒꯤ ꯐ꯭ꯔꯦꯟ ꯑꯃ ꯂꯥꯛꯑꯦ ꯑꯩꯕꯨ ꯁꯥꯎꯋꯦ ꯃꯍꯥꯛ ꯑꯩꯒꯤ ꯐ꯭ꯔꯦꯟꯅꯦ ꯅꯪꯁꯨ ꯈꯪꯅꯅꯤꯡꯕ꯭ꯔꯣ ꯃꯥꯒ ꯅꯪꯁꯨ ꯃꯥꯒ ꯈꯪꯅꯅꯤꯡꯕ꯭ꯔꯣ
ꯎꯦ ꯍꯜꯂꯣ
ꯑ ꯍꯗꯣ ꯇꯥꯏꯌꯦ ꯅꯗꯤ
ꯑꯣ ꯇꯌꯦ ꯅꯪꯗꯤ ꯋꯥ ꯉꯥꯡꯕ ꯐꯨꯝꯗꯦꯀꯣ ꯎ ꯈꯨꯃꯣꯠ ꯅꯪ ꯋꯥ ꯉꯥꯡꯕ ꯍꯣꯏ ꯍꯥꯏꯒꯦ ꯑꯗꯨꯗꯤ ꯑꯩ ꯅꯪꯕꯨ ꯋꯥꯔꯤ ꯑꯃ ꯂꯤꯕꯤꯒꯦꯀꯣ ꯑꯣ ꯑꯩꯅꯥ ꯅꯉꯣꯟꯗ ꯋꯥꯔꯤ ꯑꯃꯗꯤ ꯃꯤ ꯊꯥꯏꯅꯉꯩꯒꯤ ꯃꯇꯝꯗ ꯅꯤꯡꯊꯧ ꯑꯃ ꯂꯩꯌꯦ ꯅꯤꯡꯊꯧꯒꯤ ꯃꯆꯥꯅꯨꯄꯤ ꯃꯁꯛ ꯐꯖ ꯆꯥꯕ ꯑꯃ ꯂꯩꯌꯦ ꯃꯍꯥꯛꯀꯤ ꯃꯆꯥꯅꯨꯄꯤꯗꯣ ꯎꯝ ꯃꯥꯒꯤ ꯃꯑꯦꯔꯤꯠ ꯍꯥꯏꯗꯤ ꯃꯥ ꯃꯌꯨꯝ ꯄꯥꯟꯕꯒꯤ ꯃꯇꯝ ꯑꯣꯏꯔꯛꯑꯦ ꯑꯗꯨꯗꯨꯒꯤ ꯃꯌꯨꯝ ꯄꯥꯟꯕ ꯃꯇꯝ ꯑꯣꯏꯕꯒꯤ ꯌꯨꯝ ꯄꯥꯟꯅꯤꯡꯉꯥꯏꯒꯤ ꯃꯄꯥꯅ ꯍꯥꯏꯕ ꯃꯇꯝꯗ ꯃꯍꯥꯛꯀꯤ ꯃꯆꯥꯅꯨꯄꯥ ꯅꯨꯄꯤꯒꯤ ꯅꯨꯄꯥ ꯑꯐꯕ ꯑꯃ ꯊꯤꯅꯤꯡꯉꯥꯏꯒꯤ ꯃꯥꯁꯦ ꯂꯝꯗꯨꯒꯤ ꯅꯤꯡꯊꯧ ꯑꯣꯏꯕꯒꯤ ꯍꯧꯖꯤꯛ ꯊꯤꯕ ꯑꯗꯣ ꯑꯗꯨ ꯊꯤꯕꯒꯨꯝꯕꯗꯀꯣ ꯎꯝ ꯀꯩꯅꯣ ꯇꯧꯔꯛꯑꯦꯖꯤꯛ ꯃꯥꯗꯣ ꯍꯧꯖꯤꯛꯀꯤ ꯃꯟꯊꯧꯒꯤ ꯃꯄꯥꯅ ꯍꯥꯏ ꯍꯧꯖꯤꯛ ꯑꯩꯈꯣꯏꯒꯤ ꯂꯩꯕ ꯈꯨꯗꯤꯡꯃꯛ ꯂꯝꯁꯤꯗ ꯂꯩꯕ ꯅꯤꯡꯊꯧ ꯃꯆꯥ ꯈꯨꯗꯤꯡꯃꯛꯅ ꯌꯥꯎꯕ ꯌꯥꯏꯌꯦ ꯑꯩꯅ ꯍꯧꯖꯤꯛ ꯀꯩꯅꯣꯝꯃ ꯇꯧꯒꯅꯤ ꯆꯦꯂꯦꯟꯖ ꯑꯃ ꯇꯧꯒꯅꯤ ꯆꯥꯡꯌꯦꯡ ꯑꯃ ꯌꯦꯡꯒꯅꯤ ꯍꯥꯏꯌꯦꯀꯣ ꯑꯗꯨꯒ ꯃꯥꯒꯤ ꯃꯆꯥ ꯅꯨꯄꯤ ꯃꯥꯒꯤ ꯋꯦꯠ ꯑꯁ ꯑꯗꯨꯗ ꯍꯥꯏꯗꯦꯍꯦ ꯍꯤꯖꯥ
ꯍꯣꯏ ꯍꯥꯏꯔꯣ
ꯅꯪꯒꯤ ꯔꯦꯁꯄꯣꯟꯁ ꯅꯪꯒꯤ ꯃꯈꯣꯟ ꯑꯃꯠꯇ ꯊꯣꯛꯇꯦꯀꯣ
ꯍꯣꯏ ꯍꯣꯏ ꯍꯥꯏꯔꯣ ꯑꯩ ꯅꯪꯕꯨ ꯂꯤꯁꯤꯡ
ꯀꯁꯤꯄ
ꯑꯁꯤ ꯍꯥꯏꯔꯦ ꯍꯥꯏꯕ ꯃꯇꯝꯗ ꯄꯤꯈ꯭ꯔꯦ ꯄꯤꯈꯤꯕꯗ ꯃꯥ ꯆꯤꯡ ꯑꯃ ꯌꯥꯝꯅ ꯋꯥꯡꯕ ꯑꯗꯨꯒꯤ ꯆꯤꯡꯗꯨꯗ ꯀꯥꯕ ꯃꯇꯝꯗꯀꯣ ꯍꯩ ꯍꯥ ꯍꯥꯏꯕ ꯍꯥꯏꯕ ꯍꯥꯏꯗꯕ ꯅꯨꯄꯥꯗ ꯃꯥꯒꯤ ꯃꯆꯥꯅꯨꯄꯤ ꯄꯤꯒꯅꯤ ꯍꯥꯏꯌꯦ ꯇꯧ ꯍꯥꯏꯕ ꯑꯗꯀꯣ ꯃꯣꯏ ꯊꯧꯒꯤ ꯃꯆꯥ ꯃꯌꯥꯝ ꯑꯃ ꯑꯃꯅ ꯑꯗꯨꯒꯤ ꯆꯥꯡꯌꯦꯡꯗꯣ ꯌꯥꯎꯕ ꯂꯥꯛꯑꯦ ꯂꯥꯛꯄ ꯃꯇꯝ ꯃꯇꯝꯗ ꯎꯝ ꯅꯤꯡꯊꯧꯒꯤ ꯃꯆꯥ ꯃꯁꯥ ꯐꯕ ꯐꯕ ꯑꯗꯒꯤ ꯃꯌꯥꯝꯗꯣ ꯆꯤꯡꯗꯣ ꯀꯥꯕ ꯃꯇꯝꯗ ꯇꯪꯈꯥꯏ ꯆꯟꯕꯗ ꯈꯪꯗꯦ ꯌꯧꯔꯝꯗꯥꯏꯗ ꯈꯪꯗꯦ ꯍꯩꯍ ꯍꯦꯛꯇ ꯍꯥꯏꯈꯤꯕ ꯑꯗꯨꯗꯨꯒꯤ ꯑꯃꯠꯇ ꯃꯣꯏꯕꯨ ꯈꯟꯕꯤꯗꯕ꯭ꯔꯥ ꯈ ꯐꯠꯇꯕꯒꯤ ꯃꯣꯏꯁꯦ ꯃꯌꯥꯝ ꯇꯧꯔꯤ ꯆꯦꯂꯦꯟꯁ ꯑꯗꯨꯒ ꯃꯣꯏꯁꯦ ꯑꯗꯨ ꯌꯥꯎꯕ ꯉꯝꯗꯕꯒꯤ ꯃꯣꯏꯁꯦ ꯃꯔꯨ ꯂꯣꯏꯅ ꯀꯣꯛꯈ꯭ꯔꯒ ꯃꯣꯏꯁꯦ ꯊꯥꯗꯣꯛꯄꯤꯈ꯭ꯔꯕ ꯑꯗꯨ ꯊꯕꯛ ꯁꯨꯍꯟꯈ꯭ꯔꯕ ꯑꯗꯨ ꯉꯝꯗꯕꯒꯤ ꯑꯗꯨꯗꯨꯒꯗꯤ ꯎꯝ ꯃꯣꯏꯁꯦ ꯀꯩꯅꯣ ꯇꯧꯈ꯭ꯔꯦ ꯑꯗꯨ ꯉꯝꯗꯕꯗꯒꯤ ꯃꯥꯒꯤ ꯂꯨꯈ꯭ꯔꯥꯕꯤꯒꯤ ꯃꯆꯥ ꯑꯃ ꯂꯩꯌꯦ ꯍꯜꯂꯣ ꯇꯨꯍꯤꯌꯥꯔ ꯇꯥꯕ꯭ꯔꯥ
ꯍꯣꯏ
ꯑꯗ ꯑꯗꯨꯒꯖꯤ ꯂꯨꯈ꯭ꯔꯥꯕꯤꯒꯤ ꯃꯤꯒꯤ ꯃꯆꯥꯅꯨꯄꯥꯁꯤ ꯌꯥꯎꯒꯦ ꯍꯥꯏꯕ ꯀꯥꯟꯗ ꯂꯨꯈ꯭ꯔꯥꯕꯤ ꯃꯥꯒꯤ ꯃꯃꯥꯁꯤꯅ ꯍꯥꯏꯕ ꯏꯆꯥꯅꯨꯄꯥ ꯅꯪ ꯑꯗꯨ ꯌꯥꯎꯒꯅꯣ ꯅꯪ ꯑꯗꯨ ꯌꯥꯎꯔꯒ ꯉꯝꯗ꯭ꯔꯗꯤ ꯅꯤꯡꯊꯧꯒꯤ ꯕꯣꯟꯗꯤ ꯑꯣꯏ ꯈꯔ ꯈ ꯂꯩꯈ꯭ꯔꯅꯤ ꯂꯨ ꯀꯣꯛꯊꯣꯛꯑꯒ ꯍꯥꯏꯌꯦ ꯑꯗꯨ ꯍꯥꯏꯕ ꯍꯥꯏꯕ ꯃꯤ ꯃꯥꯗꯨꯝ ꯅꯨꯡꯉꯥꯏꯇ꯭ꯔꯦ ꯅꯨꯡꯉꯥꯏꯇꯕ ꯀꯥꯟꯗ ꯍꯧꯖꯤꯛꯀꯤ ꯅꯦ ꯅꯦ ꯃꯥꯗꯨꯅ ꯃꯃꯥꯗꯨꯗ ꯃꯥꯅ ꯍꯥꯏꯃꯟꯕꯒꯤ ꯆꯦꯂꯦꯟꯖ ꯑꯗꯨ ꯌꯥꯎꯒꯦ ꯆꯥꯡ ꯌꯦꯡꯒꯦ ꯌꯦꯡꯒꯦ ꯍꯥꯏꯕꯒꯤ ꯆꯠꯈ꯭ꯔꯦ ꯑꯗꯨꯒ ꯌꯥꯎꯕꯗ ꯍꯣꯏ ꯌꯦꯡꯉꯣ ꯍꯥꯏꯔꯒ ꯂꯥꯛꯈ꯭ꯔꯦ ꯑꯗꯨꯒ ꯃꯥꯅ ꯆꯥꯡꯌꯦꯡꯗꯣ ꯌꯥꯎꯋꯦ ꯍꯧꯖꯤꯛꯀꯤ ꯅꯨꯄꯥꯁꯤ ꯌꯥꯝꯅ ꯁꯤꯡꯉꯦꯕ ꯑꯗꯣ ꯁꯤ ꯁꯤꯕꯗꯒꯤꯀꯣ ꯃꯥꯁꯦ ꯆꯠꯂꯒꯀꯣ ꯃꯥꯁꯦ ꯌꯥꯎꯔꯦ ꯌꯥꯎꯕ ꯃꯇꯝꯗ ꯅꯤ ꯅꯤꯡꯊꯧꯗ ꯅꯤꯡꯊꯧꯗꯨꯅ ꯍꯥꯏꯌꯦ ꯑꯁ ꯃꯥꯗꯤ ꯃꯌꯥꯒꯤ ꯈꯪ ꯈꯪꯉꯦ ꯅꯪꯕꯨ ꯉꯝꯒꯗ꯭ꯔꯣ ꯉꯝꯃꯣꯏ ꯍꯥꯏꯕꯒꯤ ꯑꯗꯨꯗꯤ ꯅꯪꯗꯤ ꯑꯩꯒ ꯑꯣꯏꯅ ꯀꯥꯥꯁꯦ ꯍꯥꯏꯔꯒ ꯆꯤꯡꯁꯦ ꯅꯤꯡꯊꯧꯒ ꯑꯣꯏꯅ ꯀꯥꯔꯦ ꯅꯤꯡꯊꯧꯒ ꯀꯥꯞꯄ ꯀꯥꯟꯁꯤꯗ ꯃꯥꯅ ꯅꯤꯡꯊꯧ ꯅꯤꯡꯊꯧꯗꯨꯅ ꯃꯥꯕꯨ ꯊꯥꯖꯗꯕꯒꯤ ꯃꯥꯒ ꯑꯣꯏꯅ ꯀꯥꯔꯤꯅꯦꯕ ꯑꯗꯨꯅꯤꯨ ꯆꯤꯡ ꯀꯥꯕ ꯃꯇꯝꯗꯀꯣ ꯑꯗꯨꯒꯗꯤ ꯅꯤꯡ ꯊꯧꯗꯣ ꯀꯝ ꯑꯦ ꯅ ꯑꯃ ꯅ ꯅꯤꯡꯊꯧꯗꯨꯗ ꯍꯥꯏꯔꯦ ꯃꯥꯅ ꯐꯤꯔꯥꯟ ꯑꯃꯃꯝ ꯊꯦꯠꯂꯦ ꯆꯤꯡ ꯆꯤꯡꯒꯤꯗ ꯐꯤꯔꯥꯟ ꯑꯃꯃꯝ ꯑꯃꯃꯝ ꯊꯦꯠꯄ ꯀꯥꯟꯗ ꯃꯣꯏꯅ ꯍꯥꯏꯌꯦꯦ ꯐꯤꯔꯥꯟ ꯊꯦꯠꯄꯗ ꯅꯤꯡꯊꯧꯁꯤꯡꯅ ꯃꯥꯏ ꯑꯗꯨꯒꯤ ꯅꯤꯡꯊꯧꯗꯨꯅ ꯀꯥꯕ ꯉꯝꯗꯕ ꯂꯣꯏꯈꯤꯕꯒꯤꯅꯦ ꯑꯗꯨ ꯒꯤ ꯃꯐꯝꯗ ꯂꯣꯏꯈꯤꯕꯒꯤꯅꯦ ꯑꯗꯨ ꯑꯗꯨ ꯍꯥꯏꯔꯦꯗꯅ ꯑꯗꯨ ꯍꯥꯏꯔ ꯀꯥꯟꯗꯅꯦ ꯍꯥꯏꯔꯤꯕ ꯀꯥꯟꯗ ꯍꯧꯖꯤꯛꯀꯤ ꯅꯤꯡꯊꯧꯗꯨꯅ ꯑꯃꯨꯛ ꯍꯣꯏ ꯅꯪꯒꯤ ꯋꯥꯔꯤ ꯂꯤꯕꯤꯕꯗ ꯑꯩ ꯋꯥꯔꯦ ꯅꯪꯗꯤ ꯇꯥꯕ ꯈ ꯇꯅꯦꯅ ꯅꯨꯡꯉꯥꯏꯔꯝꯒꯅꯤꯀꯣ ꯅꯨꯡꯉꯥꯏꯕ꯭ꯔꯣ
ꯍꯣꯏ ꯅꯨꯡꯉꯥꯏꯔꯦ ꯅ ꯌꯥꯝꯅ ꯍꯥꯏꯌꯦ
ꯍꯥꯏ ꯍꯥꯏꯗꯤ ꯏꯁꯇꯣꯔꯤ ꯏꯁꯇꯣꯔꯤꯕꯨ ꯌꯥꯝꯅ ꯄꯥꯝꯃꯦ ꯑꯗꯨꯒꯤꯅꯦ ꯑꯩꯅ ꯅꯉꯣꯟꯗ ꯏꯁꯇꯣꯔꯤ ꯂꯤꯕꯤꯔꯤꯁꯦ ꯑꯗꯨꯗꯨꯒ ꯑꯗꯨꯒꯤ ꯅꯤꯡꯊꯧꯗꯨꯅ ꯀꯥꯃꯤꯟꯅꯕ ꯃꯇꯝꯗ ꯍꯧꯖꯤꯛꯀꯤ ꯅꯨꯄꯥꯁꯤꯅ ꯁꯤꯒꯤ ꯃꯐꯝꯁꯤꯗꯔ ꯀꯩꯅꯣꯅ ꯍꯩ ꯍꯥꯈꯤꯕꯗꯣ ꯍꯥꯏꯔꯦ ꯑꯗꯣ ꯍꯥꯏꯕ ꯀꯥꯟꯗ ꯍꯣꯏ ꯃꯥꯅꯦ ꯑꯗꯨꯒꯤ ꯅꯤꯡꯊꯧ ꯑꯗꯨꯅꯅꯦ ꯍꯥꯏ ꯃꯥ ꯍꯩ ꯍꯥꯏ ꯍꯩꯒꯅꯣ ꯍꯥꯏꯔꯒ ꯍꯟꯖꯤꯟ ꯍꯟꯖꯤꯟꯗꯤ ꯔꯤꯄꯤꯠ ꯔꯤꯄꯤꯠꯇꯤ ꯍꯥꯏꯔꯦꯕ ꯍꯟꯖꯤꯟ ꯍꯟꯖꯤꯟ ꯑꯗꯨꯒ ꯃꯇꯣꯟ ꯌꯧꯕ ꯀꯥꯟꯗꯁꯨ ꯃꯇꯣꯟ ꯌꯧꯕ ꯀꯥꯟꯗꯗ ꯅꯤꯡꯊꯧꯁꯤꯗꯤ ꯑꯩꯅ ꯉꯝꯃꯦ ꯑꯗꯨꯗꯣ ꯍꯥꯏꯔꯦꯗꯅ ꯑꯗꯨꯒꯤ ꯉꯝꯈ꯭ꯔꯦ ꯃꯥ ꯑꯗꯨꯒꯤ ꯃꯆꯥꯅꯨꯄꯤꯗꯣ ꯃꯌꯥ ꯀꯪꯕ ꯃꯤꯗꯣ ꯂꯨꯈ꯭ꯔꯥꯕꯤ ꯃꯆꯥꯗ ꯑꯗꯨꯗꯣ ꯄꯤꯈ꯭ꯔꯦ ꯑꯗꯨꯗ ꯑꯗꯨꯒꯤ ꯂꯧꯈ꯭ꯔꯦ ꯑꯗꯨꯒꯤꯗ ꯅꯤꯡꯊꯧꯒꯤ ꯗꯣꯟ ꯀꯩꯀꯥ ꯊꯤꯜꯂꯒ ꯂꯨꯈ꯭ꯔꯥꯕꯤꯒꯤ ꯃꯌꯨꯝꯗ ꯃꯥꯒꯤ ꯅꯤꯡꯊꯧꯒꯤ ꯃꯆꯥꯅꯨꯄꯤꯗꯣ ꯊꯤꯟꯕ ꯆꯠꯂꯦ ꯑꯗꯨꯒꯒ ꯃꯣꯏꯕꯥꯅꯤꯗꯣ ꯅꯨꯡꯉꯥꯏꯅ ꯂꯩꯈ꯭ꯔꯦ ꯅꯤꯡꯊꯧꯅ ꯃꯥꯒꯤ ꯄ꯭ꯔꯣꯄꯔꯇꯤꯁ ꯃꯌꯥꯝ ꯄꯤꯔꯦ ꯃꯥꯒꯤ ꯒꯤ ꯌꯨꯝ ꯁꯥꯕꯤꯔꯦ ꯑꯗꯨꯒ ꯃꯆꯥꯅꯨꯄꯤꯒ ꯃꯆꯥꯅꯨꯄꯥꯒꯒꯤ ꯌꯨꯝ ꯐꯖꯕ ꯁꯥꯕꯤꯔꯒ ꯅꯤꯡꯊꯧꯒꯤ ꯃꯆꯥꯅꯨꯄꯤ ꯑꯣꯏꯕꯒꯤ ꯃꯌꯥꯝ ꯐꯪꯕꯒꯤ ꯃꯥꯗ ꯅꯨꯡꯉꯥꯏꯅ ꯂꯩꯈ꯭ꯔꯦ ꯑꯗꯣ ꯅꯪꯒꯤ ꯑꯣꯏꯕ ꯅꯪꯒꯤ ꯋꯥꯔꯤ ꯂꯩꯇ꯭ꯔꯣ ꯅꯁꯥꯒꯤ
ꯁꯥꯏꯒꯤꯋꯥꯔꯤ ꯂꯥꯏꯗꯤ
ꯅꯪꯒꯤ ꯋꯥꯔꯤꯂꯤꯔꯣ ꯍ
ꯑꯗꯨꯗꯤ ꯅ ꯅꯪꯒꯤ ꯋꯥꯔꯤ ꯅꯨꯡꯉꯥꯏꯔꯦ ꯌꯥꯝꯅ ꯅꯨꯡꯉꯥꯏꯔꯦ
ꯑꯗꯣ ꯂꯤꯔꯣ ꯅꯪꯒꯤ ꯋꯥꯔꯤ ꯈꯔ ꯂꯤꯔꯣ ꯀꯩꯅꯣ ꯃꯤꯒꯤ ꯋꯥꯔꯤ ꯇꯥꯔꯤꯒ ꯇꯥꯔꯒ ꯅꯪꯒꯤ ꯋꯥꯔꯤ ꯂꯤꯗ꯭ꯔꯤꯗꯨꯕ‌ꯣ
ꯑꯩ ꯑꯩ ꯑꯩꯗꯤ ꯋꯥꯔꯤꯗꯤ ꯂꯩꯥꯏꯇꯦ ꯑꯗꯨꯗꯤ ꯑꯩ ꯀꯔꯤ
ꯑꯗꯦ ꯍꯣꯏ ꯍꯣꯏ ꯅꯪꯅ ꯑꯦꯠꯚꯥꯏꯁ ꯄꯤꯔꯣ ꯑꯩꯅ ꯋꯥꯔꯤ ꯑꯩ ꯍꯧꯖꯤꯛ ꯋꯥꯔꯤ ꯂꯤꯔꯒꯦ ꯃꯊꯪꯗ ꯅꯪꯅ ꯑꯦꯗꯚꯥꯏꯁ ꯄꯤꯔꯣꯀꯣ
ꯍꯣꯏ
ꯅꯪ ꯅꯪ ꯒ꯭ꯌꯥꯟ ꯇꯥꯕ꯭ꯔꯣ ꯑꯩꯅ ꯍꯥꯏꯔꯤꯁꯦ
ꯍꯣꯏ ꯇꯥꯏꯌꯦ ꯅꯪ ꯇꯥꯕ꯭ꯔꯣ
ꯍꯣꯏ ꯑꯩꯗꯤ ꯇꯥꯏꯌꯦ
ꯍꯣꯏ ꯑꯗꯨꯗꯤ ꯑꯩ ꯍꯥꯏꯒꯦꯀꯣ ꯔꯤꯂꯦꯁꯟꯁꯤꯞ ꯇꯣꯜ ꯂꯩ ꯅꯪꯒꯗꯤ ꯂꯥꯎ ꯍꯥꯟꯅ ꯇꯝꯃꯨ ꯅꯠꯇ꯭ꯔꯕꯗꯤ ꯑꯥꯔꯒ꯭ꯌꯨꯃꯦꯟ ꯃꯌꯥꯝꯗꯨꯅ ꯅꯥꯀꯣꯛ ꯆꯠ ꯆꯠ ꯆꯅꯤ
ꯆꯥꯛꯀꯅꯤ
ꯍꯣꯏ ꯆꯠꯀꯅꯤꯀꯣ
ꯍꯣꯏ ꯍꯣꯏ ꯑꯩ ꯈꯪꯉꯦ ꯑꯇꯣꯞꯄꯁꯨ ꯄꯤꯌꯣ
ꯍꯥ
ꯑꯇꯣꯞꯄꯁꯨ ꯑꯦꯗꯚꯥꯏꯁ ꯑꯩꯉꯣꯟꯗ
ꯑꯇꯣꯞꯄꯁꯨ ꯅꯪ ꯍꯣꯏ ꯄꯨꯟꯁꯤꯒꯤ ꯄꯨꯟꯁꯤꯒꯤ ꯑꯣꯏꯅ ꯀꯧꯕ ꯅꯝ ꯂꯥꯔꯣꯏ ꯗꯕ ꯅꯪꯕꯨ ꯅꯪꯁꯤꯗ ꯅꯪꯅ ꯀꯥꯎꯕ ꯅꯪꯅ ꯕꯒꯥꯏ ꯊꯧꯅ ꯍꯥꯞꯄꯤꯔꯦꯐꯝ ꯏꯐꯝꯗ
ꯂꯣꯟꯗꯣ ꯒ꯭ꯌꯥꯟ ꯇꯥꯗ꯭ꯔꯦ
ꯅꯨꯡꯉꯥꯏ